ꯑꯗꯣꯝꯕꯨ ꯇꯔꯥꯝꯅ ꯑꯣꯛꯆꯔꯤ ꯍꯥꯏꯕꯤꯌꯨ
ꯀꯩ ꯆꯥꯟꯅꯔꯤꯒꯦ
ꯀꯩ ꯆꯥꯟꯅꯗ꯭ꯔꯤꯒꯦ ꯀꯩ ꯇꯧꯕꯤꯔꯝꯃꯤꯅꯣ
ꯂꯣꯡꯖꯔꯝꯃꯤꯅꯤ
ꯑꯣꯍꯣ ꯑꯩꯗꯤ ꯌꯦꯡꯒꯣꯜ ꯂꯣꯝꯗ ꯌꯦꯟꯒꯤ ꯃꯆꯤꯟꯖꯥꯛ ꯊꯥꯕꯤꯔꯝꯃꯤꯅꯤ
ꯑꯣ ꯀꯩꯅꯣ ꯍꯥꯏꯁꯤꯕꯨ ꯁ꯭ꯀꯨꯜ ꯕꯨ ꯌꯦꯟ ꯃꯥꯡꯆꯤꯟꯖꯥꯛ ꯀꯔꯤ ꯀꯔꯤ ꯆꯥꯟꯅꯔꯤ
ꯑꯩ ꯌꯦꯡꯒꯣꯟ ꯑꯣꯏꯅ ꯑꯣꯟꯊꯣꯛꯂꯦ
ꯑꯣ ꯐꯔꯦ ꯐꯔꯦ
ꯑꯗꯣ ꯅꯪ ꯌꯦꯟ ꯃꯔꯨꯝ ꯈꯔ ꯄꯥꯝꯃꯦ ꯍꯥꯏꯔꯝꯗꯥꯏꯅꯦ
ꯑꯥꯎ
ꯀꯌꯥꯃꯨꯛ ꯂꯧꯒꯦ ꯍꯥꯏꯔꯤꯅꯣ
ꯄ꯭ꯂꯦꯠ ꯑꯃ
ꯄꯂꯦꯠ ꯑꯃꯅ ꯀꯣꯟꯅ ꯀꯣꯟꯅꯔꯣꯢꯗꯔ
ꯀꯣꯟꯅꯒꯅꯤ
ꯑꯩꯅ ꯈꯜꯂꯤꯁꯤꯒ
ꯀꯩ ꯈꯥꯟꯕ
ꯑꯩꯅꯗꯤ ꯄ꯭ꯂꯦꯠ ꯃꯔꯤ ꯃꯉꯥꯃꯨꯛ ꯄꯤꯒꯦ ꯈꯜꯂꯤ
ꯑꯣ ꯌꯥꯔꯅꯤ ꯄ꯭ꯂꯦꯠ ꯑꯝꯇꯪꯅ
ꯑꯩꯅ ꯈꯜꯂꯤꯁꯦ ꯑꯣꯟꯅꯔꯅꯦ ꯑꯗꯨꯗꯤ ꯍꯣꯏ ꯑꯃꯗꯣ ꯂꯧꯔꯣ ꯑꯋꯥꯠꯄꯗꯨꯅ ꯍꯌꯦꯡ ꯀꯣꯟꯅ ꯃꯦꯈꯠ ꯃꯦꯟꯁꯤꯟ ꯇꯧꯅꯔꯁꯤ
ꯎꯝ ꯑꯗꯨꯁꯨ ꯌꯥꯕꯖꯠꯅꯤ
ꯑꯗꯣ ꯅꯪꯒꯤ ꯒꯥꯗꯦꯟꯗ ꯀꯣꯝꯂ ꯌꯥꯝꯄꯥ ꯆꯝꯄ꯭ꯔꯥ ꯌꯥꯝ ꯄꯥꯜꯂꯦ ꯍꯥꯏꯌꯦ ꯑꯗꯣ ꯀꯔꯝ ꯀꯥꯟꯗ ꯍꯦꯛꯄ ꯂꯥꯛꯑꯣ ꯍꯥꯏꯕꯅꯣ
ꯆꯝꯄ꯭ꯔꯥꯗꯤ ꯈꯪꯗꯦ ꯍꯩꯅꯧꯗꯤ ꯄꯥꯜꯂꯤ
ꯑꯣ ꯆꯝꯄ꯭ꯔꯥ ꯅꯠꯇꯕꯔꯥ
ꯅꯠꯇꯦ
ꯍꯩꯅꯧ ꯃꯨꯟꯕ ꯌꯥꯎꯔꯕꯣ
ꯌꯥꯎꯗ꯭ꯔꯤ
ꯀꯩꯅꯣꯅꯦ ꯅꯣꯏꯗꯤ ꯍꯩꯅꯧ ꯂꯣꯏ ꯃꯨꯟꯅꯔꯦ ꯀꯔꯝ ꯀꯥꯟꯗ ꯃꯨꯟꯒꯦ ꯍꯥꯏꯔꯤꯅꯣ
ꯈꯣꯏ ꯅꯕꯦꯝꯕꯔ ꯁꯥꯏ ꯃꯨꯟꯅꯤ
ꯑꯗꯨꯗꯤ ꯅꯕꯦꯝꯕꯔ ꯊꯥꯁꯤ ꯉꯥꯏꯗꯧꯔꯤꯕ
ꯑꯥ ꯉꯥꯏꯕ ꯇꯕꯅꯤ
ꯑꯝ ꯑꯗꯣ ꯅꯪꯒꯤ ꯒꯥꯔꯗꯦꯟꯗꯨꯗ ꯂꯩ ꯃꯈꯟ ꯀꯌꯥ ꯁꯨꯅ ꯂꯩꯒꯦ
ꯃꯁꯤꯡꯒ ꯊꯤꯕ ꯉꯝꯕ ꯅꯠꯇꯦꯕ
ꯍꯥꯏꯗꯤ ꯂꯩꯗꯅ ꯃꯌꯥꯝꯅ ꯄꯥꯝꯅꯕ ꯇꯣꯞ ꯇꯣꯞꯄ ꯂꯩ ꯃꯈꯜ ꯀꯌꯥꯃꯨꯛꯀ ꯌꯥꯎꯒꯦ ꯁꯨꯝ
ꯑꯗꯨ ꯑꯗꯨꯗꯤ ꯂꯩꯇꯦꯗ ꯑꯗꯨꯗꯤ ꯑꯗꯨꯗꯤ ꯂꯩꯇꯦꯗ ꯎꯝ
ꯑꯪꯒ꯭ꯔꯨ ꯄꯥꯝꯕꯤꯗꯨꯗꯒꯤ ꯀꯩꯅꯣ ꯍꯟꯗꯛꯀꯤ ꯀꯌꯥ ꯑꯪꯒꯨꯔ ꯑꯪꯒꯨꯔ
ꯑꯗꯨꯝ
ꯑꯩꯉꯣꯟꯗ ꯑꯝꯇ ꯑꯩꯉꯣꯟꯗ ꯑꯃꯠꯇ ꯍꯦꯛ ꯉꯝꯗꯅ ꯂꯣꯏꯁꯟꯈ꯭ꯔꯕ
ꯑꯗꯨꯅꯤ ꯍꯥꯏꯔꯝꯗꯅ ꯂꯣꯏꯁꯤꯟꯒ꯭ꯔꯦ
ꯐꯠꯃꯟꯗꯗ ꯃꯤꯑꯣꯏꯕꯒꯤ ꯄꯨꯛꯆꯦꯟ
ꯃꯥꯅꯤ ꯅꯪꯉꯣꯟꯗꯒꯤ ꯍꯧꯔꯒ
ꯋꯥ ꯉꯥꯡꯕꯗ ꯀꯣꯠꯆꯤꯒ ꯀꯣꯠꯂꯨ ꯌꯥꯖꯥꯠ ꯅꯟꯇꯦ ꯀꯣꯠꯁꯤꯂꯛꯄ ꯑꯃꯥ ꯌꯥꯎꯔꯤ ꯑꯗꯨꯗꯤ ꯅꯪꯒꯤ ꯌꯦꯟꯕꯤꯁꯤꯡꯗꯨꯗꯤ ꯄꯥꯈꯪ ꯂꯩꯁꯥꯕꯤ ꯑꯝꯇ ꯐꯥꯗ꯭ꯔꯤꯕ꯭ꯔꯥꯅꯦ
ꯐꯥꯗ꯭ꯔꯤ
ꯑꯩ ꯋꯥꯠꯂꯤꯕꯣ
ꯌꯦꯟꯅꯥꯎ ꯃꯆꯥꯅꯤ ꯌꯦꯟꯅꯥꯎ ꯃꯆꯥ
ꯑꯩꯅ ꯑꯩꯗꯤ ꯃ ꯆ ꯁꯤ ꯄꯥꯈꯪ ꯐꯥꯔꯝꯗꯣꯏ ꯃꯥꯜꯂꯒ
ꯑꯗꯨ ꯐꯥꯗ꯭ꯔꯤ ꯐꯥꯗ꯭ꯔꯤ
ꯑꯁꯦꯡꯕ ꯀꯦꯖꯤ ꯑꯃꯐꯥꯎ ꯐꯥꯇ꯭ꯔꯤꯕꯅꯦ
ꯐꯥꯗ꯭ꯔꯤ ꯄꯋꯥ ꯄꯋꯥ ꯑꯃꯐꯥꯎ ꯐꯥꯔꯝꯒꯤꯔꯣꯢ
ꯀꯩꯅꯣꯗ ꯊꯥ ꯑꯅꯤ ꯑꯍꯨꯝ ꯁꯨꯔꯗꯤꯖꯔ ꯖꯔ ꯖꯔ ꯆꯥꯎꯅꯩ
ꯑꯩꯈꯣꯏꯅ ꯅꯦꯆꯔꯦꯜꯂꯤ ꯑꯣꯏꯅ ꯃꯁꯥ ꯃꯊꯟ ꯆꯥꯎꯍꯟꯕ ꯃꯤꯅ ꯍꯤꯗꯥꯛ ꯄꯤꯖꯔꯒ ꯆꯥꯎꯍꯟꯕ ꯑꯗꯨꯅꯤ
ꯑꯩꯗꯤ ꯅꯦꯆꯔꯦꯜꯂꯤ ꯃꯥꯟꯗꯦ ꯃꯥꯏꯗꯨ ꯀꯩꯒꯨꯝꯕ ꯄꯥꯠ ꯁꯣꯏꯕ ꯑꯣꯏꯖꯠꯔꯣ ꯂꯥꯏꯅꯥ ꯇꯤꯟꯅꯥ ꯆꯦꯟꯕ
ꯆꯦꯟꯗꯗ ꯆꯦꯟꯗꯦ ꯆꯦꯟꯗꯦ
ꯎ
ꯑꯩꯁ ꯃꯤꯅꯤꯠ ꯃꯔꯤꯐꯥꯎꯗꯤ ꯁꯨꯔꯦ
ꯑꯗꯨꯃꯥꯏꯅ ꯍꯥꯏꯒꯅꯨ ꯑꯉꯥꯎꯕꯤ ꯑꯗꯣ ꯅꯪꯗꯤ ꯀꯩꯗꯧꯔꯝꯃꯤꯅꯣ
ꯑꯩ ꯍꯧꯖꯤꯛ ꯂꯣꯡꯉꯤ
ꯑꯣ ꯍꯣ ꯑ ꯅꯪꯒꯤ ꯑꯣꯛ ꯃꯆꯥ ꯄꯣꯛꯄꯗꯨꯗꯤ ꯄꯣꯛꯈ꯭ꯔꯕꯣ
ꯇꯪꯗꯦ ꯑꯗꯨꯝꯃ
ꯑꯣ ꯅꯅꯥꯎꯄꯥꯗ ꯁꯤꯟꯅꯈ꯭ꯔꯕ
ꯁꯤꯟꯅꯈ꯭ꯔꯦ ꯭
ꯑꯗꯨꯒ ꯅꯪ ꯅꯍꯥꯟ ꯑꯃ ꯀꯩꯅꯣꯗ ꯆꯠꯂꯨꯅꯤ ꯍꯥꯏꯕꯗꯣ ꯅꯪꯒꯤ ꯅꯃꯥꯟꯅꯕꯤ ꯀꯤꯍꯣꯒꯤ ꯐꯥꯔꯝꯗ ꯆꯠꯅꯤ ꯍꯥꯏꯕꯗꯣ ꯑꯗꯨ ꯆꯠꯂꯨꯔꯕ
ꯆꯠꯇ꯭ꯔꯤ ꯆꯠꯂꯔꯣꯏ ꯊꯤꯜꯂꯛꯑꯅꯤ ꯑꯣꯏꯅ ꯑꯣꯏꯅ ꯊꯤꯜꯂꯛꯑꯅꯤ
ꯃꯣꯢ ꯃꯣꯢ ꯐꯥꯝꯗꯣ ꯀꯌꯥꯝ ꯑꯥꯎꯒꯦ
ꯈꯪꯗꯦ ꯑꯗꯨꯗꯤ
ꯍꯥꯏꯕꯗꯤ ꯍꯟꯗꯛꯀꯤ ꯃꯣꯏ ꯍꯦꯛꯄ ꯍꯧꯔꯦ ꯍꯥꯏꯕ꯭ꯔꯣ ꯔꯥꯎꯟ ꯑꯃꯔꯛ ꯑꯅꯤꯔꯛ ꯍꯦꯛ ꯅꯕꯅꯦ ꯌ ꯐꯥꯝꯗ꯭ꯔꯦ
ꯍꯧꯔꯦ ꯍꯥꯢꯕꯅꯤ ꯀꯥꯡ ꯅꯨꯃꯤꯠꯇꯅ ꯍꯦꯟꯅ ꯀꯩꯅꯣ ꯇꯧꯅꯕ ꯍꯥꯏꯅ
ꯑꯥ
ꯃꯤꯁꯨ ꯃꯤꯁꯨ ꯕꯤꯖꯤꯅꯦꯁꯅꯤꯅ
ꯎꯝ ꯀꯥꯡꯒꯤ ꯈꯤꯁꯤ ꯍꯧꯕ ꯍꯩꯕ꯭ꯔꯣ
ꯑꯗꯨꯗꯤ ꯍꯩꯇꯦꯗ
ꯎꯝ ꯍꯩꯔꯝꯗꯧ ꯃꯥꯟꯕ ꯎꯇꯤ ꯊꯣꯡꯕꯗꯤ
ꯍꯩ ꯑꯗꯨꯗꯤ
ꯑꯁꯨꯣꯢ ꯎꯇꯤ ꯊꯣꯡꯕ ꯍꯩꯕ꯭ꯔꯣ
ꯍꯩ ꯎꯝ
ꯈꯦꯁꯤ ꯍꯧꯕꯅ ꯀꯩꯗꯧꯕꯩ ꯍꯩꯇ꯭ꯔꯤꯕ
ꯃꯑꯣꯡ ꯇꯥꯗꯕ
ꯇꯝꯃꯣ ꯃ ꯍꯥꯏꯒꯗꯝꯅꯦ ꯍꯩꯗꯤ ꯍꯩꯕ ꯃꯑꯣꯡ ꯇꯥꯗꯕ ꯎꯝ ꯑꯗꯣ ꯅꯣꯏꯒꯤ ꯐꯥꯔꯝꯗꯣ ꯅꯣꯡꯃ ꯆꯠꯂꯨꯁꯤꯗꯅ
ꯁꯠꯁꯤ ꯁꯠꯁꯤ ꯑꯗꯨꯁꯨ ꯌꯥꯕꯖꯠꯅꯤ
ꯅꯣꯏ ꯏꯀꯥꯏꯊꯕꯤ ꯀꯥꯏꯗꯤ ꯑꯝꯇ ꯍꯧꯗ꯭ꯔꯣ ꯅꯣꯏ ꯐꯥꯝꯗꯨꯕꯣ
ꯍꯥꯎꯗꯦꯗꯥ
ꯀꯩꯅꯣꯅꯤ ꯄꯤꯖꯅꯤꯡꯗꯕꯒꯤ ꯑꯣꯏꯖꯥꯠꯂꯥ ꯅꯪꯅ ꯍꯧꯗꯦ ꯍꯧꯗꯦ ꯍꯥꯏꯁꯤꯕꯣ
ꯃꯥꯅꯦ ꯑꯗꯨꯁꯨ ꯈꯟꯅꯕ ꯌꯥꯕ ꯋꯥꯐꯝꯅꯤ
ꯍꯥꯏ ꯍꯥꯏ ꯂꯩꯒꯦ ꯇꯧꯕꯅꯦ ꯑꯩꯈꯣꯏ ꯀꯩ ꯍꯥꯏꯇꯥꯔꯦ
ꯅꯣ ꯔꯠ ꯄꯔꯁꯤꯌꯥ
ꯑ ꯑꯗꯨꯗꯤ ꯅꯪꯒꯤ ꯑꯃ ꯑꯅꯧꯕ ꯆꯦꯛ ꯆꯥꯕ ꯌꯥꯕ ꯍꯧꯕꯛꯇꯨꯗꯤ ꯀꯌꯥ ꯈꯣꯡ ꯈꯣꯡꯈ꯭ꯔꯦ
ꯇꯥꯗ꯭ꯔꯦ ꯅꯦꯠꯋꯥꯛ ꯁꯣꯟꯊꯔꯦ
ꯀꯦꯛ ꯁꯥꯕꯒꯤ ꯊꯕꯛꯇꯨꯗꯤ ꯀꯌꯥꯝ ꯈꯨꯃꯥꯡ ꯆꯥꯎꯁꯤꯟꯈ꯭ꯔꯒꯦ
ꯑꯗꯨꯁꯨ ꯂꯦꯞꯄꯤ
ꯑꯗꯨꯁꯨ ꯂꯦꯞꯇꯤ
ꯎꯝ
ꯂꯩꯗꯧꯕꯩ ꯂꯦꯞꯄꯤꯅꯣ ꯀꯩ ꯋꯥꯠꯄꯥ ꯂꯩꯒꯦ
ꯃꯄꯣꯠ ꯃꯁꯩ
ꯑꯣ ꯃꯤ ꯋꯥꯠꯕꯗꯤ ꯅꯠꯇꯦꯀꯣ ꯍꯥꯏꯗꯤ ꯀꯣꯜ ꯂꯤꯞ ꯐꯦꯡꯕꯒꯤ ꯂꯩꯗꯅ ꯉꯥꯏꯒꯤ
ꯑꯗꯨꯁꯨ ꯑꯆꯨꯝꯕ ꯋꯥꯐꯝꯅꯤ
ꯁꯨꯝ ꯑꯗꯨꯝꯕ ꯋꯥꯠꯂꯗꯤ ꯑꯗꯨꯝ ꯍꯥꯏꯔꯛꯑꯣ ꯑꯩ ꯑꯗꯨꯝ ꯇꯧꯒꯦ ꯍꯥꯏ ꯑꯩ ꯍꯩ
ꯌꯥꯅꯤ ꯌꯥꯅꯤ ꯑꯗꯨꯝ ꯄꯦꯛ ꯇꯧꯔ ꯊꯥꯖꯔꯛꯀꯦ
ꯑ ꯑꯗꯨꯗꯤ ꯀꯔꯝ ꯀꯥꯟꯗꯩ ꯍꯧꯗꯣꯏꯅꯣ ꯑꯗꯨꯒꯤ ꯊꯕꯛꯇꯨꯅ ꯑꯃꯨꯛ
ꯍꯦꯛꯇꯥ ꯍꯧꯔꯗꯧꯅꯤ ꯉꯥꯁꯤꯗꯩꯩ
ꯉꯁꯤꯗꯒꯤ
ꯑꯥ
ꯑꯗꯨꯒ ꯅꯍꯥꯃꯨꯛ ꯅꯪ ꯅꯃꯥꯟꯅꯕꯤꯅ ꯑꯩꯉꯣꯟꯗ ꯌꯦꯟ ꯃꯆꯥ ꯂꯧꯒꯦꯅ ꯍꯥꯏꯔꯝꯕꯅꯦꯕꯀꯣ ꯑꯗꯨ ꯅꯪ ꯄꯥꯎ ꯐꯥꯎꯕꯤꯔꯕ
ꯐꯥꯎꯗ꯭ꯔꯤ ꯀꯥꯎꯗꯅ
ꯀꯔꯤꯅꯣ ꯅꯪꯅ ꯑꯗꯨꯛ ꯌꯥꯝ ꯀꯥꯎꯀꯜꯂꯤꯗꯣ ꯋꯥꯈꯥꯜꯁꯦ ꯌꯥꯝ ꯆꯥꯏꯔ ꯂꯩꯕ ꯃꯥꯜꯂꯦ ꯆꯤꯟꯃꯟ ꯕꯩ
ꯑꯗꯨꯁꯨ ꯈꯟꯅꯕ ꯌꯥꯕ ꯋꯥꯐꯝꯅꯤ
ꯑꯗꯣ ꯅꯃꯥꯟꯅꯕꯤꯗꯣ ꯑꯝꯇ ꯄꯥꯎ ꯄꯤꯈꯣ ꯌꯦꯅꯥꯎꯗꯣ ꯃꯔꯨꯝ ꯗꯒꯤ ꯃꯆꯥ ꯌꯦꯅꯥꯎ ꯑꯣꯜꯂꯦ ꯌꯦꯅꯥꯎ ꯋꯦ ꯈꯔ ꯆꯥꯎꯔꯗꯤ ꯑꯃꯨꯛ ꯌꯥꯝꯌꯥꯝ ꯆꯥꯎꯈ꯭ꯔꯅꯤ
ꯅꯝꯕꯔ ꯊꯥꯔꯛꯀꯦ ꯑꯗꯨꯝ ꯄꯥꯎ ꯏꯁꯥꯅ ꯑꯗꯨ ꯁꯣꯝꯅ ꯑꯗꯨꯝ ꯌꯧꯈꯤꯕ ꯌꯥꯔꯅꯤ ꯄꯥꯎ
ꯍꯣꯏꯅꯦ ꯍꯣꯏꯅꯦ ꯑꯗꯨꯒ ꯉꯁꯥꯏꯒꯤ ꯑꯃ ꯅꯪꯒꯤ ꯅꯃꯥꯟꯅꯕꯗꯒꯤ ꯑꯩꯅꯅꯦ
ꯑꯥ
ꯇꯥꯔꯤꯕ꯭ꯔꯥ
ꯎꯝ
ꯅꯃꯥꯟꯅꯕ ꯑꯃ ꯉꯥꯄ꯭ꯔꯨꯝ ꯐꯥꯝ ꯇꯧꯕꯗꯣ ꯑꯗꯣ ꯉꯥꯄ꯭ꯔꯨꯝ ꯀꯦꯖꯤ ꯑꯅꯤꯗ ꯂꯧꯒꯦ ꯍꯥꯏꯈꯤꯕꯅꯤ ꯑꯗꯨ ꯅꯪ ꯍꯣꯔꯦꯟ ꯑꯝꯇꯪ ꯄꯥꯎ ꯐꯥꯎꯅꯔꯒ ꯑꯩꯉꯣꯟꯗ ꯑꯃꯨꯛꯇꯪ ꯌꯧꯍꯟꯕꯤꯔꯛꯄꯗꯤ ꯄꯥꯎꯗꯣ
ꯍꯣꯏ ꯁ‌ꯣꯏꯗꯅꯄꯤꯔꯛꯀ‌ꯦ
ꯎ ꯑꯗꯨꯒ ꯑꯩꯁꯦ ꯉꯔꯥꯡꯒꯤꯃꯪꯗꯅꯦ
ꯎꯝ
ꯃꯪꯗ ꯉꯥ ꯐꯥꯕ ꯃꯌꯥꯝ ꯉꯥ ꯃꯌꯥꯝ ꯐꯥꯔꯝꯃꯦꯕ
ꯎꯝ
ꯅꯪ ꯉꯥꯁꯦ ꯐꯥꯔꯒ ꯀꯥꯏꯗ ꯄꯨꯒꯦ ꯍꯥꯏ ꯀꯥꯟꯗ ꯑꯥꯏ ꯃꯤ ꯑꯃ ꯑꯩꯒꯤ ꯃꯅꯥꯛꯇ ꯊꯤꯟꯗꯨꯅꯤ ꯀꯥꯏꯅ ꯐꯖꯅ ꯄꯦꯛ ꯇꯧꯔ‌ꯦꯀꯣ ꯉꯥ ꯁꯤ ꯑꯆꯧ ꯑꯆꯧꯕ ꯉꯥꯛꯇꯅꯤ ꯐꯥꯔꯤꯁ‌ꯦ ꯐꯥ ꯄ‌ꯦꯛ ꯇꯧꯔꯦ ꯑꯥ ꯆꯠꯂꯦ ꯆꯠꯂꯒ ꯑꯗ ꯀꯃꯥꯏꯅ ꯇꯧꯏ ꯀꯗ ꯐꯣꯟꯁꯦ ꯇꯧꯔ ꯁꯨꯄꯥꯏ ꯄꯥꯏꯔꯛꯇꯕ ꯁꯨꯄꯥꯏ ꯄꯥꯏꯔꯛꯇꯕ ꯑꯗ ꯑꯩꯅ ꯍꯜꯂꯒꯦ ꯇꯧꯔꯀꯥꯟꯗꯅꯦ ꯉꯁꯥꯏꯒꯤ ꯃꯥꯅ ꯃꯥꯅ ꯈꯣꯜꯕ‌ꯦꯛ ꯇꯧꯔꯛꯏ
ꯋꯥꯈꯜ ꯄꯨꯉ‌ꯥꯎ ꯉꯥꯎꯁꯜꯂ ꯂꯩꯕꯩꯅꯦ
ꯑꯥ ꯇꯧꯋꯦ
ꯑꯥ
ꯑꯗꯨꯃꯥꯏꯅ ꯀꯣꯜꯗꯣ ꯇꯧꯁꯤꯜꯂꯛꯑꯒ ꯂꯥꯁꯇꯕꯨꯗꯤ ꯎꯅꯔꯒ ꯊꯦꯡ ꯊ‌‌ꯦꯡꯅꯔ ꯄꯤꯔꯝꯃꯤ
ꯑꯗꯨꯗꯤ ꯑꯆꯨꯝꯕ ꯑꯣꯏꯕꯖꯥꯅꯤ ꯑꯗ‌ꯣ ꯐꯥꯔꯛ ꯇꯥꯗꯧ ꯃꯥꯜꯂꯦ ꯑꯃꯇꯪꯗꯨꯗꯤ
ꯍꯧꯖꯤꯛꯁꯨ ꯉꯥꯅꯨ ꯃꯆꯤꯟꯖꯥꯛ ꯊꯥꯕꯤꯔꯤꯕ꯭ꯔꯥ
ꯍꯧꯖꯤꯛꯁꯨ ꯀꯩꯅꯣꯅꯦ ꯌꯦꯟ ꯃꯆꯤꯟꯖꯥꯛ ꯊꯥꯔꯦ ꯉꯥꯅꯨꯒꯤ ꯂꯩꯐꯝꯗ ꯃꯣꯏ ꯉꯥꯅꯨ ꯃꯔꯨꯝ ꯈꯔ ꯂꯩꯌꯦ ꯑꯗꯨꯗꯣ ꯃꯆꯥ ꯑꯣꯟꯒꯗꯧꯔ‌ꯦ ꯗꯨꯒꯤ
ꯑꯣ ꯑꯃꯇꯪꯂ‌ꯣ ꯑꯃꯇꯪꯗꯨꯗꯤ ꯌꯥꯗꯧ ꯃꯥꯟꯗ‌ꯦ ꯑꯗꯨꯅꯤ ꯐꯥꯔꯛꯇꯥꯗꯧ ꯃꯥꯜꯂꯦ ꯍꯥꯏꯒꯦ ꯑꯃꯇꯪ ꯕꯨꯛ ꯇꯧꯔ ꯂꯩꯕ ꯃꯤ ꯂꯧ ꯂꯥꯛꯇ ꯂꯩꯔꯦꯕ
ꯑꯗꯨꯒ ꯀꯩꯅꯣꯗꯤ ꯅꯪ ꯉꯥꯅꯨ ꯃꯆꯥꯖꯤ ꯂꯧꯒꯗ꯭ꯔꯅꯦ
ꯑꯗꯨꯁꯨ ꯄꯥꯝꯃꯤꯕꯅꯦ ꯑꯦ ꯃꯤꯅꯤꯠ ꯍꯦꯜꯂꯦ ꯃꯤꯅꯤꯠ ꯍꯦꯜꯂꯦ ꯌꯥꯔꯅꯤ ꯊꯝꯕ ꯅ ꯕꯨꯛ ꯇꯧꯁꯜꯂꯝ‌ ꯊꯝꯃ‌ꯦ ꯊꯝꯃ‌ꯦ ꯁꯤꯗ ꯃꯤꯅꯠ ꯍꯦꯟꯂ‌ꯦ ꯃꯤꯅꯠ ꯍꯦꯟꯂꯦ ꯑꯗꯒꯤ